ꯎꯝ ꯀꯩꯗꯧꯔꯤꯒꯦ
ꯆꯨꯝꯃꯤ ꯆꯨꯝ ꯗꯨꯝ ꯊꯝꯃꯦꯗ ꯍꯧꯖꯤꯛ
ꯑꯣ ꯑꯩꯖꯨ ꯍꯤꯞꯄꯒ ꯂꯩꯌꯦ
ꯑꯁ ꯅꯨꯡꯉꯥꯏꯅꯦ ꯅꯪꯅ
ꯎꯝ
ꯆꯥꯛꯇꯤ ꯆꯥꯔꯕꯣ
ꯆꯥꯔꯦ ꯑꯧ
ꯀꯔꯤ ꯃꯊꯦꯜ ꯆꯥꯔꯦ ꯉꯁꯤ
ꯎꯝ ꯆꯥꯛꯇꯤ ꯆꯥꯗ꯭ꯔꯤꯌꯦ ꯑꯗꯣ ꯕ꯭ꯔꯦꯛꯐꯥꯁ ꯇꯧꯔꯦ ꯍꯥꯏꯕ
ꯑꯣ ꯀꯃꯥꯏ ꯀꯃꯥꯏ ꯂꯩꯔꯤꯒꯦ ꯍꯧꯖꯤꯛꯀꯥꯟ
ꯏꯃꯅꯕꯤꯁꯤꯡꯒ ꯂꯩꯌꯦ
ꯌꯨꯝꯗꯒ ꯂꯩꯕ꯭ꯔꯣ
ꯌꯨꯝꯗ ꯅꯠꯇꯤꯌꯦ
ꯑꯣ ꯁ꯭ꯀꯨ ꯀꯥꯕ꯭ꯔꯥ ꯁ꯭ꯀꯨ ꯀꯥꯕ ꯆꯠ ꯄ꯭ꯔꯣ ꯐꯩꯅꯦ ꯑꯗꯨꯗꯤ ꯎꯝ ꯅꯣꯡ ꯆꯨꯨꯔꯛꯄ꯭ꯔꯣ
ꯉꯍꯥ ꯆꯨꯗꯦ ꯅꯣꯏꯗꯤ ꯆꯨꯕ꯭ꯔꯣ
ꯍꯣꯏꯗꯗꯤ ꯆꯨ ꯑꯣꯏꯕ
ꯀꯩ ꯎꯝ ꯅꯣꯡ ꯆꯨꯔꯗꯤ ꯅꯣꯢꯒꯤ ꯑꯩ ꯈꯪꯉꯦ ꯅꯪ ꯀꯥꯏ ꯂꯩꯒꯦ ꯍꯥꯏꯕꯁꯦ ꯀꯩꯅꯣ ꯀꯩ ꯏꯟꯖꯥꯡ ꯆꯥꯔꯒꯦ ꯅꯪꯗꯤ
ꯑꯩꯗꯣ ꯉꯁꯤꯗꯣ ꯍꯋꯥꯏ ꯑꯁꯥꯡꯕꯗꯣ
ꯎꯝ
ꯆꯥꯏ
ꯎꯝ